ꯍꯥꯎ ꯇꯥꯔꯦ ꯇꯥꯔꯦ ꯃꯅꯕꯤ ꯅꯪ ꯉꯁꯥꯏ ꯀꯥꯎꯟꯁꯂꯤꯡ ꯆꯠꯂꯨꯕꯗꯣ ꯀꯩ ꯀꯩ ꯀꯃꯥꯏꯅ ꯇꯧꯔꯛꯀꯦ
ꯑꯁ ꯑꯗꯨ ꯍꯥꯏꯔꯒ ꯑꯩꯁꯦ ꯉꯁꯥꯏ ꯅꯉꯣꯟꯗ ꯀꯣꯜ ꯕꯦꯛ ꯇꯧꯒꯦ ꯇꯧꯔꯒ
ꯍꯥꯎꯋꯦ ꯉꯁꯥꯏ ꯆꯠꯄꯗꯣ ꯌꯦꯡꯉꯅꯤ ꯆꯥꯛꯇꯣ ꯊꯣꯡꯉꯒ ꯑꯩꯗꯣ ꯆꯥꯛ ꯆꯥꯗ ꯐꯕꯤꯖꯠ ꯅꯠꯇ꯭ꯔꯥ ꯑꯗꯨꯒꯅꯦ ꯀꯩꯅꯣ ꯃꯤꯁꯦ ꯍꯦꯛꯇ ꯆꯪꯈꯤꯕꯩ ꯁꯨꯛꯇꯣꯛ ꯊꯣꯛꯂꯛꯇꯗꯅꯅꯦ
ꯑꯗꯩꯗꯤ ꯆꯥꯛ ꯈ ꯂꯥꯞꯁꯤꯜꯂꯛꯄꯅꯦ ꯑꯩꯁꯦ ꯑꯝꯇ ꯂꯣꯏꯔꯕ ꯍꯥꯏꯁꯦ
ꯅꯪꯕꯨ ꯗꯨꯀꯥꯟꯒ ꯑꯝꯇ ꯂꯩꯇ꯭ꯔꯕꯕ ꯗꯨꯀꯥꯟꯗꯒꯤ ꯑꯆꯥꯄꯣꯠ ꯈꯔ ꯆꯥꯒꯦ ꯍꯥꯏꯗꯤ
ꯑꯁ ꯃꯅꯨꯡ ꯑꯩ ꯑꯩꯅ ꯆꯠꯄꯗꯣ ꯃꯅꯨꯡꯁꯨ ꯆꯪꯉꯤꯗꯅ
ꯎꯝ
ꯑꯗ ꯃꯅꯨꯡ ꯆꯪꯕꯒꯤ ꯒꯤ ꯑꯃꯨꯛ ꯍꯥꯏꯗꯤ ꯃꯤꯗꯨ ꯄꯔꯦꯡ ꯂꯦꯡꯉꯒ ꯉꯥꯏꯅꯕꯅꯤꯅ ꯑꯩꯗꯨ ꯍꯦꯛ ꯊꯣꯛꯈꯤꯕꯗ ꯑꯃꯨꯛꯀ ꯑꯩ ꯑꯩꯗꯨ ꯊꯦꯡꯍꯧ ꯇꯣꯏꯕ ꯑꯗꯨꯒꯤ ꯊꯣꯛꯄꯁꯨ ꯐꯔꯛ ꯇꯥꯒꯨꯝꯁꯨ ꯇꯧ ꯑꯗꯒꯤꯗꯤ ꯂꯥꯛꯏ ꯃꯌꯥꯝꯗꯨꯁꯨꯅꯦ ꯏꯁꯤꯡꯁꯦ ꯌꯥꯝ ꯇ ꯍꯦꯛ ꯌꯥꯎꯅꯔꯛꯇꯕ ꯏꯁꯤꯡꯗꯣ ꯑꯩꯅ ꯏꯁꯤꯡ ꯌꯥꯎꯅꯔꯛꯄ ꯈꯣꯠꯄ ꯍꯥꯏꯌꯦꯕꯀꯣ ꯑꯗꯨꯁꯨ ꯏꯁꯤꯡꯁꯨ ꯑꯝꯇ ꯌꯥꯎꯅꯔꯛꯇ꯭ꯔꯦ ꯑꯗꯩꯗꯤ ꯄꯨꯡꯗ ꯁꯨꯝ ꯁꯨꯝ ꯀꯣꯏꯁꯤꯜꯂꯛꯄ ꯂꯥꯛꯄꯗꯩꯗꯤ ꯑꯩꯗꯤ ꯆꯥꯛꯂꯥꯏ ꯍꯧꯒꯦ ꯇꯧꯔꯕ ꯏꯁꯥꯒꯁꯤ ꯆꯣꯛꯊꯔꯛꯑꯦ ꯑꯗꯒꯤꯗꯤ ꯅꯤꯀꯤꯀ ꯇꯧꯋꯦꯕꯀꯣ ꯑꯗꯩꯗꯤ ꯃꯣꯏ ꯑꯗꯨꯗ ꯅꯤꯅꯦ ꯑꯅꯤ ꯑꯃ ꯂꯩꯔꯝꯃꯤ ꯃꯣꯏꯗ ꯍꯥꯏ ꯏꯁꯤꯡ ꯈꯤꯇ ꯆ ꯊꯛꯀꯦꯅ ꯑꯗꯨꯒ ꯃꯣꯏꯁꯨ ꯏꯁꯤꯡ ꯌꯥꯎꯔꯝꯗꯦ ꯀꯦꯟꯇꯤꯟꯗ ꯑꯃꯨꯛ ꯀꯦꯟꯇꯤꯟꯗꯗꯤ ꯏꯁꯤꯡ ꯂꯩꯍꯧꯋꯦꯅ ꯍꯥꯏꯌꯦꯕꯀꯣ ꯑꯗꯣ ꯑꯗꯨ ꯇꯥꯟꯖꯕꯗꯤ ꯑꯩꯗꯤ ꯊꯣꯛꯄꯗ ꯐꯔꯛ ꯇꯥꯗꯅ ꯉꯍꯥꯛꯇ ꯉꯝꯗ꯭ꯔꯕ ꯑꯗꯩꯗꯤ ꯉꯥꯏꯍꯥꯛꯇꯪ ꯍꯤꯞꯄꯦ ꯀꯩꯅꯣ ꯆꯧꯀ꯭ꯔꯤ ꯊꯥꯔꯝꯕꯗꯨꯗ ꯃꯣꯏꯅ ꯄꯩꯁꯥ ꯌꯥꯎꯔꯛꯑꯗꯤ ꯂꯩꯕꯤꯒꯦꯅ ꯇꯧꯔꯒ ꯄꯩꯁꯥꯗꯣ ꯄꯤꯔꯒ ꯃꯣꯏꯗ ꯂꯩꯍ ꯍꯜꯂꯦ ꯑꯗꯩꯗꯤ ꯏꯁꯤꯡ ꯈꯔ ꯊꯛꯄꯗ ꯑꯩꯗꯤ ꯈꯔ ꯅꯨꯡꯉꯥꯏꯔꯛꯏꯅꯦ ꯑꯁ ꯂꯣꯏꯉꯥꯏꯔꯛꯑꯦ ꯑꯩ
ꯑꯁ ꯃꯥꯟꯅ ꯕꯤꯁꯨ ꯑꯊꯣꯡ ꯋꯥꯅ ꯂꯤꯦꯜꯂꯝꯈ꯭ꯔꯦꯗ ꯉꯁꯤꯁꯦ
ꯄꯥꯡꯕꯗ ꯂꯣꯏꯔꯕꯅꯦ ꯑꯩ ꯁꯥꯎꯅꯤꯡꯃꯟꯗꯅ ꯃꯤꯅ ꯃꯤꯅ ꯄꯩꯁꯥꯗꯨ ꯊꯤꯗꯣꯛꯑꯝꯃꯒꯦꯅ ꯇꯧꯔꯒꯅꯦ ꯑꯩꯈꯣꯏ ꯕꯥꯁꯨ ꯀꯣ ꯑꯩꯈꯣꯏ ꯕꯥꯁꯨ ꯐꯣꯟ ꯄꯥꯏꯔꯛꯇꯦ ꯑꯗꯩꯗꯤ ꯏꯃꯨꯡ ꯃꯅꯨꯡ ꯗꯗꯥꯗꯒꯤ ꯏꯅꯥꯎꯄꯥꯗꯒꯤ ꯑꯗꯒꯤꯗꯤ ꯃꯃꯥꯗꯒꯤ ꯏꯅꯝꯃꯗꯒꯤ ꯀꯅꯥꯝ ꯍꯦꯛꯀꯣꯄꯥꯏꯛꯇꯕ ꯑꯩꯁꯦ ꯁꯥꯎꯠ ꯏꯟꯕꯗ ꯂꯣꯏꯔꯕ ꯆꯥꯛꯀ ꯂꯛꯑꯝꯕꯅꯦ ꯅꯨꯡꯁꯥꯒ ꯁꯥꯒꯠꯂꯛꯄꯅꯦ
ꯑꯁ ꯂꯣꯏꯔꯦ ꯂꯣꯏꯔꯦ ꯑꯩ ꯉꯁꯤ ꯁꯥꯎꯅꯤꯡꯕꯗ ꯑꯗꯨ ꯑꯗꯨꯝ ꯊꯤꯗꯕꯤ ꯂꯥꯛꯑꯦ ꯃꯊꯪꯒꯤ ꯊꯕꯛ ꯑꯃꯨꯛ ꯍꯥꯞꯄꯦ ꯍꯥꯏꯕ
ꯅꯪꯒꯤ ꯊꯕꯛ ꯃꯌꯥꯝꯁꯦ ꯌꯥꯝꯈ꯭ꯔꯕ ꯑꯗꯣ ꯉꯁꯤ ꯅꯨꯃꯤꯠꯇ ꯅꯪꯅ ꯇꯧꯔꯝꯗꯧꯗꯣ ꯑꯩ ꯃꯤꯠꯇ ꯎꯔꯦ ꯍꯥꯏꯕ
ꯀꯗꯣ ꯀꯩꯅꯣꯝ ꯑꯣꯜꯂꯒꯅꯦ ꯑꯩ ꯉꯁꯥꯏ ꯑꯗꯒꯤꯗꯤ ꯃꯣꯏꯗ ꯀꯨꯏꯃꯟꯕꯒꯤ ꯑꯩꯈꯣꯏꯗꯤ ꯑꯁ ꯀꯔꯤ ꯀꯔꯤ ꯀꯔꯤ ꯀꯔꯤ ꯀ ꯍꯪꯕꯅꯣ ꯀꯥꯏꯅ ꯄꯥꯈꯠꯅꯔꯦꯕꯀꯣ
ꯑ
ꯑꯗꯨꯒ ꯆꯪꯉꯦ ꯑꯣꯖꯥ ꯑꯍꯨꯝ ꯂꯩꯔꯝꯃꯦ ꯑꯃ ꯑꯣꯖꯥ ꯑꯃꯗꯨ ꯄ꯭ꯔꯤꯟꯁꯤꯄꯥꯜꯒꯨꯝꯕꯗꯤ ꯃꯥꯍꯜꯂꯦꯀꯣ ꯑꯗꯨꯒ ꯅꯨꯄꯤ ꯑꯣꯖꯥ ꯅꯨꯄꯤ ꯑꯃꯅꯦ ꯑꯣꯖꯥ ꯅꯨꯄꯥ ꯑꯅꯤ ꯃꯣꯏ ꯑꯍꯨꯝ ꯂꯩꯔꯝꯃꯦ ꯑꯃꯅ ꯑꯩꯈꯣꯏ ꯆꯦ ꯆꯥꯡꯗꯣ ꯆꯨꯝꯕ꯭ꯔ ꯂꯥꯝꯕ꯭ꯔꯥ ꯌꯦꯡꯉꯦ ꯑꯗꯒꯤ ꯍꯥꯏꯗꯤ ꯑꯣꯖꯥ ꯑꯃ ꯄ꯭ꯔꯤꯟꯁꯤꯄꯥꯜꯗꯣ ꯑꯗꯨꯗꯨꯅ ꯑꯩꯈꯣꯏꯒꯤ ꯀꯝꯄ꯭ꯌꯨꯇꯔ ꯀꯝꯄ꯭ꯌꯨꯇꯔ ꯇꯝꯃꯛꯄ꯭ꯔꯥ ꯈꯣꯠꯄ꯭ꯔꯥ ꯍꯪꯉꯛꯦꯕ ꯕꯀꯣ ꯑꯩꯅ ꯀꯝꯄ꯭ꯌꯨꯇꯔꯗꯤ ꯂꯣꯏꯔꯦ ꯗꯤ ꯁꯤ ꯑꯦ ꯀꯣ ꯗꯤ ꯁꯤ ꯑꯗꯨ ꯇꯧꯔꯛꯑꯦꯅ ꯍꯥꯏ ꯑꯗꯨꯒ ꯀꯩꯅꯣ ꯑꯩꯈꯣꯏꯒꯤ ꯀꯔꯤ ꯀꯝꯄ꯭ꯌꯨꯇꯔꯒꯤ ꯅꯦꯂꯤꯠ ꯍꯥꯏꯕ꯭ꯔꯣ ꯑꯥ ꯅꯦꯂꯤꯠꯅ ꯅꯦꯂꯤꯠꯅ ꯀꯩꯅꯣ ꯇꯧꯕ ꯈꯪꯕ ꯃꯐꯝꯗ ꯇꯝꯃꯛꯄ꯭ꯔꯥꯅ ꯍꯥꯏ ꯑꯗꯩ ꯑꯩꯅ ꯑꯗꯨꯗꯤ ꯐꯖꯅ ꯈꯪꯗꯦꯅ ꯍꯥꯏꯔ ꯀꯥꯟꯗꯨꯗ ꯃꯣꯏꯒꯤ ꯃꯣꯏꯒꯤ ꯀꯩ ꯍꯥꯏꯅꯤ ꯃꯣꯏ ꯇꯝꯐꯝ ꯁꯪꯗꯣ ꯑꯗꯨꯗꯨꯒ ꯅꯦꯂꯤꯀꯥ ꯃꯣꯏ ꯇꯧꯔꯒ ꯄꯨꯜꯂꯒ꯫ ꯀꯝꯄ꯭ꯌꯨꯇꯔꯒꯤ ꯇꯝꯐꯝꯝ ꯑꯃ ꯍꯥꯡꯉꯦ ꯍꯥꯏ ꯑꯗꯨꯒꯤ ꯇꯝꯅꯤꯡꯉꯗꯤ ꯑꯗꯨꯃꯥꯏꯅ ꯇꯝꯕ ꯌꯥꯅꯤ꯫ ꯀꯥꯏꯅ ꯍꯥꯏꯔꯛꯑꯦ ꯃꯣꯏꯒꯤꯗꯨ꯫
ꯑꯣ ꯐꯩꯅꯦ꯫
ꯑꯗꯒꯤꯗꯤ ꯑꯣꯖꯥ ꯅꯨꯄꯤꯗꯨꯅ꯫ ꯍꯌꯦꯡꯋꯥꯏ ꯀꯩꯅꯣ ꯇꯧꯕ ꯀꯥꯟꯗ ꯑꯉꯥꯡ ꯇꯥꯛꯄ ꯈꯣꯠꯄ꯫ ꯄ ꯑꯗꯨꯗ ꯑꯩ ꯀꯩꯀꯩ ꯋꯥ ꯉꯥꯡꯕꯗ ꯈꯣꯠꯄꯗ꯫ ꯅꯨꯡꯉꯥꯏꯇꯕ ꯂꯠꯄ ꯈꯣꯠꯄ ꯑꯣꯏꯔꯣ ꯀꯔꯤ ꯈꯪꯗꯦ꯫ ꯈꯔ ꯈꯨꯗꯣꯡꯆꯥꯥꯗꯕ ꯂꯩꯕ꯭ꯔꯥ ꯈꯣꯠꯄ꯭ꯔꯥ ꯍꯪꯉꯦꯕꯀꯣ꯫ ꯑꯗꯨꯝꯕꯗꯤ ꯂꯩꯇꯦ ꯈꯣꯠ꯫ ꯇꯦꯟꯅ ꯈꯨꯝꯃꯝꯃꯦ ꯑꯗꯨꯒ ꯃꯔꯛ ꯃꯔꯛꯇ꯫ ꯑꯉꯥꯡꯁꯤꯡ ꯇꯥꯛꯄꯒꯤ ꯑꯗꯨꯃꯥꯏꯅ ꯆꯪꯕ ꯌꯥꯒꯗ꯭ꯔꯥ ꯈꯣꯠꯀꯗ꯭ꯔꯥꯅ ꯍꯪꯉꯛꯑꯦ꯫ ꯑꯗꯨ ꯌꯥ꯫ ꯑꯅꯤ ꯍꯥꯏꯔꯦ ꯑꯗꯨꯒ ꯂꯝ ꯅꯨꯡ ꯈꯔ ꯍꯪꯉꯦ ꯑꯗꯨꯒ ꯑꯗꯨꯝ ꯂꯣꯏꯔꯦꯗ꯫ ꯌꯥꯝ ꯀꯥ ꯍꯦꯟꯅ ꯀꯩꯅꯣ ꯍꯪꯕꯗꯤ ꯑꯣꯏꯗꯦ꯫ ꯐꯤ ꯊꯤꯔꯒ ꯑꯗꯨꯝ ꯇꯝ ꯌꯥꯔꯅꯤ ꯍꯥꯏꯔꯛꯑ꯫
ꯑꯗꯣ ꯅꯪꯅ ꯄꯥꯈꯠꯂꯝꯗꯧꯗꯣ ꯎꯔꯦ ꯍꯥꯏꯕ꯫
ꯑꯁ꯫ ꯄꯥꯈꯠꯄꯗꯤ ꯂꯥꯏꯗꯅ ꯑꯩꯗꯤ ꯆꯥꯛ ꯂꯥꯃꯟꯗꯅꯅꯦ ꯏꯁꯧ ꯂꯥꯡꯉꯒꯅꯦ ꯍꯥꯏꯕ ꯑꯩꯅ ꯆꯪꯉꯗꯣ꯫
ꯐꯖꯩꯅꯦ꯫ ꯑꯗꯨꯅꯦ ꯑꯗꯒꯤꯗꯤ ꯀꯅꯅꯕ꯭ꯔ ꯍꯥꯏꯗꯅ ꯃꯔꯣꯕꯃ꯫
ꯁꯥꯏꯀꯜ ꯖꯒꯥꯗꯣ ꯅꯨꯡꯁꯤꯠ ꯍꯥꯜꯂꯦ ꯑꯗꯨꯒ ꯃꯅꯤꯡꯒꯤꯗꯤ ꯌꯥꯔꯦ ꯃꯃꯥꯡꯒꯤ ꯅꯨꯡꯁꯤꯠ ꯍꯥꯜꯂꯤꯉꯩꯅꯦ ꯑ꯫ ꯅꯨꯡꯁꯤꯠꯁꯤ ꯆꯠ ꯂꯩꯔꯕ꯫
ꯍꯣꯏꯅꯦ ꯉꯁꯥꯏ ꯏꯕꯥꯅꯤꯅ ꯇꯧꯕꯗꯣ꯫ ꯊꯦꯡꯉꯥ ꯀꯥꯟꯗꯨꯗ꯫ ꯈꯨꯊꯥꯡꯒ ꯂꯣꯏ ꯁꯤꯊꯕꯅꯦꯕ ꯅꯪꯒꯤ ꯇꯧꯕꯗ꯫ ꯍꯨꯃꯥꯡ ꯃꯥꯄꯤ ꯀꯥ ꯌꯥꯔ꯫ ꯅꯣꯛꯅꯤꯡꯉꯦꯕꯦꯔꯥꯅꯤ꯫
ꯍꯣꯕꯤ ꯍꯣꯕꯤ ꯑꯩ ꯇ ꯍꯧꯗꯅ꯫
ꯑꯗꯨ ꯅꯪꯕꯨ ꯍꯜꯂꯛꯑꯒ ꯆꯥꯛ ꯀꯗꯤ ꯆꯥꯕ꯭ꯔꯣ꯫
ꯍꯣꯏ ꯍꯜꯂꯛꯄꯗꯨ ꯊꯦꯡꯉꯦ ꯄꯨꯡ ꯑꯅꯤ ꯑꯅꯤ ꯑꯅꯤ ꯃꯈꯥꯏ ꯁꯨꯃꯥꯏꯅ ꯇꯧ꯫ ꯇꯥꯔꯝꯃꯅꯤ꯫ ꯑꯗ ꯑꯗꯣ ꯆꯥꯛ ꯂꯥꯝꯍꯟꯕꯩꯔꯥ ꯀꯩꯅꯣ ꯈꯪꯗꯦ ꯆꯥꯛꯇꯣ꯫ ꯌꯥꯝ ꯀꯟꯅ ꯆꯥꯅꯤꯡꯕ ꯈꯣꯠꯄꯗꯤ ꯄꯣꯛꯇꯦꯕꯀꯣ ꯑꯗꯨꯏꯁꯨ꯫ ꯆꯥꯁꯤꯟꯈ꯭ꯔꯦ ꯆꯤ꯫ ꯊꯝꯃꯕ ꯏꯟꯖꯥꯡꯗꯨꯅꯦ ꯆꯥꯛꯍꯧꯕ ꯈꯔꯒ ꯑꯉꯧꯕꯗꯨꯒ ꯇꯧꯔꯒ꯫ ꯆꯥꯔꯦ ꯁꯤꯅꯦꯃꯥ ꯑꯃ ꯌꯦꯡꯉꯒ꯫
ꯅꯪꯕꯨ ꯍꯌꯦꯡꯈꯩꯗꯤ ꯊꯕꯛ ꯆꯠꯂꯝꯗꯥꯏꯗ ꯀꯩꯅꯣꯝ ꯆꯥꯔꯆꯠ꯫ ꯆꯠꯂꯨꯀꯣ ꯆꯈꯥꯎ ꯁꯣꯛꯁꯅꯤ꯫
ꯆꯠꯂꯅꯤ ꯃꯊꯪꯈꯩꯗꯤ ꯑꯁ ꯉꯁꯤꯒꯤꯗꯨ ꯕꯦꯔꯥꯅꯤ꯫
ꯑꯗꯨꯅꯦ꯫
ꯈꯔ ꯈꯔ ꯆꯥꯁꯤꯟꯗ꯭ꯔꯗꯤ꯫ ꯑꯗꯩꯗꯤ ꯉꯔꯥꯡꯗꯨꯁꯨ ꯇꯨꯝꯕ ꯌꯥꯗ꯭ꯔꯦꯗꯅ ꯑꯩꯗꯣ꯫
ꯇꯨꯝꯕ ꯌꯥꯗꯦ꯫ ꯗꯩꯗꯤ ꯉꯁꯥꯏꯗꯤ ꯆꯥꯛ ꯆꯥ ꯇꯣꯂꯛꯄꯩꯗꯨꯗ ꯀꯣꯛ ꯆꯤꯛꯈꯠꯂꯛꯑꯦ ꯏꯁꯥꯀ ꯅꯨꯡꯉꯥꯏꯔꯅꯤ꯫ ꯇ꯭ꯔꯦꯗꯩ ꯑꯃꯨꯛ ꯇꯨꯝꯊꯣꯛꯑꯦ ꯐꯔꯛꯇ ꯑꯗꯩꯗꯤ꯫ ꯊꯦꯡꯅ ꯍꯧꯒꯠꯂꯛꯑꯦ꯫ ꯅꯨꯡꯗꯥꯡꯒꯤ ꯆꯥꯛꯇꯣ ꯄꯨꯡ ꯅꯤꯄꯥꯜꯗ ꯑꯣꯏꯔꯝꯒꯅꯤ ꯊꯣꯡꯉꯤꯗꯣ꯫
ꯀꯩ ꯌꯦꯟꯖꯥꯡ ꯆꯥꯔꯕ꯫
ꯑꯂꯨ ꯏꯔꯣꯟꯕ ꯑꯃꯅꯦ꯫ ꯑꯗꯩꯒꯤꯗꯤ ꯀꯩꯅꯣꯒ ꯆꯨꯖꯥꯛꯇꯣ ꯑꯗꯨ ꯈꯔ ꯉꯧꯔꯒ ꯆꯥꯔꯦ꯫
ꯑꯁ ꯅꯪꯅ ꯏꯔꯣꯜ ꯂꯤꯔꯣ꯫
ꯉꯁꯤꯗꯤ ꯏꯃꯥꯟꯅꯕꯤ ꯑꯃꯅ ꯏꯔꯣꯜꯂꯦ꯫
ꯑꯣ ꯅꯪꯅ ꯏꯔꯣꯜꯕꯗꯣ ꯌꯥꯝꯅ ꯍꯥꯎꯕꯅꯦ꯫ ꯎ ꯃꯣꯔꯣꯛꯇꯤ ꯍꯥꯏꯅꯉꯥꯏ ꯂꯩꯇꯦ꯫
ꯉꯁꯤꯗꯤ ꯃꯥꯅ ꯏꯔꯣꯜꯂꯦ꯫ ꯑꯗꯨꯒ ꯀꯥꯡꯉꯧꯗꯨꯕꯨꯗꯤ ꯑꯩꯅ ꯉꯧꯔꯦ ꯑꯗꯨꯒ ꯆꯥꯔꯦ꯫
ꯍꯧꯎꯊꯔꯦ꯫
ꯇꯗꯦ꯫
ꯗꯨꯗꯦ꯫ ꯅꯪꯗꯣ ꯃꯤꯡ ꯆꯜꯂꯒ ꯑꯗꯨꯝ ꯇꯝꯃꯗꯣꯏꯔꯣ꯫
ꯍꯣꯏ ꯃꯤꯡ ꯆꯜꯂꯒ ꯀꯩꯅꯣ ꯇꯧꯔꯒꯦ ꯑꯗꯨꯝ ꯇꯝꯁꯤꯜꯂꯒꯦ ꯄꯩꯁꯥꯕꯨꯗꯤ ꯆꯥꯎꯏ ꯃꯣꯏꯒꯤꯗꯣ꯫ ꯑꯧ ꯆꯍꯤ ꯃꯥꯡꯗꯣꯏ ꯁꯔꯨꯛꯇꯤ ꯄꯩꯁꯥ
ꯍꯣꯏꯅꯦ ꯑꯗꯨꯁꯨ ꯆꯨꯝꯃꯦ꯫ ꯇꯥꯟꯖꯜꯂꯣ ꯇꯥꯟꯖꯜꯂꯣ꯫ ꯆꯍꯤ ꯃꯥꯡꯍꯟꯕ ꯌꯥꯗꯦ꯫
ꯃꯥꯡꯗꯕꯅ ꯐꯔꯦ ꯍꯧꯖꯤꯛꯀꯥꯟ ꯃꯇꯝꯁꯤꯗꯤ ꯑꯁ ꯊꯕꯛ ꯐꯪꯕ ꯋꯥꯏꯍꯦꯕ ꯌꯥꯝꯅ꯫
ꯋꯥꯏ ꯋꯥꯏ ꯑꯁ ꯄꯩꯁꯥꯅ ꯃꯔꯣꯜ ꯑꯃ ꯄꯥꯏꯗꯕꯒ ꯄꯩꯁꯥ ꯄꯤꯕꯩ ꯊꯕꯛ ꯉꯥꯛꯇ꯫
ꯑꯗꯨꯅꯦ ꯑꯁ ꯄꯩꯁꯥ ꯄꯩꯁꯥ ꯉꯥꯛꯇꯅꯦꯕꯣ꯫
ꯀꯔꯞꯁꯟ ꯀꯔꯞꯁꯟ ꯉꯥꯛꯇ ꯉꯥꯏꯔꯦ꯫
ꯑꯗꯨꯅꯤ ꯄꯩꯈꯥ ꯊꯥꯔꯦ ꯈꯟꯕꯁꯤꯁꯨ ꯑꯀꯛꯅꯕ ꯄꯩꯁꯥ ꯂꯩꯕ ꯃꯤ ꯍꯦꯛꯇ ꯈꯟꯒꯤ꯫
ꯑꯗꯨꯅꯦ ꯃꯤꯆꯪ ꯂꯩꯇꯕ ꯃꯤꯆꯪ ꯂꯩꯇꯕ ꯃꯤꯒꯤꯗꯤ ꯎꯄꯥꯏ ꯂꯩꯇꯦ꯫
ꯑꯗꯨꯅꯦ ꯂꯥꯏꯔꯕ ꯍꯤꯡꯕ ꯋꯥꯔꯦ꯫ ꯑꯁꯦꯡꯕ ꯑꯁꯦꯡꯕꯅꯦ ꯑꯗꯨꯃꯛꯅꯩ ꯊꯣꯛꯏꯁꯦ꯫
ꯑꯗꯩꯒꯤ ꯍꯣꯏ ꯂꯥꯏꯔꯖꯔꯦ ꯐꯔꯦꯕ ꯑꯅꯥ ꯑꯌꯦꯛ ꯑꯃꯨꯛ ꯌꯥꯎꯔꯛꯀꯅꯤ꯫
ꯑꯗꯨꯅꯤ ꯑꯅꯥ ꯑꯌꯦꯛꯁꯦ ꯂꯥꯏꯔꯕꯗ ꯑꯅꯥ ꯑꯌꯦꯛꯁꯦ ꯍꯦꯟꯅꯁꯨ ꯅꯥꯔꯕ ꯀꯩꯅꯣꯝ ꯇꯧꯔꯦꯕ꯫
ꯑꯗꯨꯅꯦ ꯍꯥꯏꯕ ꯂꯥꯏꯔꯕꯗ ꯂꯥꯏ ꯆꯪꯉꯦ ꯍꯥꯏꯁꯦ꯫
ꯌꯦꯡꯉꯣ ꯌꯥꯝꯅ ꯄꯩꯁꯥ ꯂꯩꯇꯕꯅ ꯍꯣꯏ ꯂꯩꯇꯕꯗꯨꯅ ꯈꯔ ꯐꯩꯌꯦꯕ ꯑꯁ ꯅꯥꯕ ꯌꯥꯎꯔꯛꯄꯁꯦ꯫ ꯑꯁ ꯌꯥꯝ ꯇꯜꯂꯦ ꯑꯩꯗꯤ ꯅꯥꯕꯁꯦ꯫
ꯑꯗꯨꯅꯦ ꯏꯃꯥꯟꯅꯕꯤ ꯑꯃꯁꯨ ꯃꯃꯤꯠꯇꯣ ꯃꯃꯤꯠ ꯁꯣꯛꯄꯒꯤꯀꯣ ꯂꯥꯏꯌꯦꯡꯕ ꯆꯠꯄꯒꯤ ꯂꯨꯄꯥ ꯂꯥꯛ ꯑꯍꯨꯝꯃꯨꯛ ꯍꯥꯏꯌꯦ꯫ ꯄꯩꯁꯥꯖꯦ꯫
ꯌꯥꯗ꯭ꯔꯦ ꯍꯧꯖꯤꯛꯀꯥꯟꯁꯦ ꯄꯩꯁꯥꯗꯨ ꯂꯩꯇꯕꯁꯤ ꯇꯥꯜꯂ ꯐꯪꯉꯦꯕ꯫ ꯅꯥꯔꯛꯄꯁꯤꯗꯤ ꯑꯁ ꯚꯦꯔꯥꯅꯩ꯫
ꯃꯤꯠꯇꯣ ꯃꯥꯗꯣ ꯃꯤꯠꯇꯣ ꯃꯥꯗꯣ ꯂꯥꯏꯔꯤꯛ ꯃꯌꯦꯛꯁꯨ ꯎꯔꯛꯇ꯭ꯔꯕ ꯃꯀꯣꯛ ꯉꯥꯎꯕꯤ ꯍꯧꯔꯛꯑꯕ ꯑꯗꯨꯗꯨꯅ ꯏꯁꯄꯦꯛ ꯎꯞꯇꯕꯤꯗ ꯂꯦꯟꯁ ꯑꯣꯏꯅ ꯍꯥꯞꯄ ꯌꯥꯕ꯭ꯔꯥ ꯌꯦꯡꯒꯦꯅ꯫ ꯑꯗꯨꯏ ꯆꯠꯀꯅꯤꯅ ꯇꯧꯔꯤꯌꯦ꯫
ꯕꯦꯔꯅꯤ ꯃꯤꯠꯁꯤꯁꯨ꯫ ꯃꯤꯠ ꯁꯦꯡꯗꯕꯁꯦ ꯌꯥꯝ ꯊꯤꯅ ꯅꯨꯡꯉꯥꯏꯇꯕꯅꯦꯅ
ꯑꯗꯨꯅꯦ ꯍꯥꯏꯕ ꯃꯤꯅꯒ ꯀꯧꯔꯛꯄꯁꯦ ꯈꯨꯝꯕꯝ ꯈꯪꯗꯕꯅꯦ ꯍꯥꯏꯕ ꯀꯅꯥꯅꯣ ꯁꯤꯕꯨꯅ ꯇꯧ ꯂꯩꯍꯧꯕꯅꯦ ꯍꯥꯏꯕ
ꯍꯦꯛ ꯎꯕꯒ ꯈꯪꯗꯦꯕꯤ ꯅꯛꯁꯤꯜꯂꯀꯥꯟꯗ ꯈꯪꯕꯤꯗꯣ
ꯑꯗꯨꯅꯦ ꯑꯗꯒꯤ ꯃꯤ ꯀꯧꯔꯝꯗꯦꯁꯨ ꯍꯦꯛ ꯍꯥꯏꯕ ꯕꯦꯔꯥꯅꯤꯀꯣ ꯑꯗꯣ ꯊꯦꯡꯁꯨ ꯊꯦꯡꯉꯦ ꯇꯨꯝꯃꯣ ꯅꯪꯁꯨ ꯑꯩꯁꯨ ꯇꯨꯝꯃꯒꯦꯀꯣ ꯃꯪ ꯐꯔꯁꯦ ꯃꯪ ꯐꯔꯁꯦ
ꯁꯦ